ꯋꯥ
ꯇꯥꯔꯦ ꯑꯩꯅꯕꯨ ꯀꯃꯥꯏꯅ ꯇꯥꯔꯣꯏꯗꯣꯏꯅꯣ ꯊꯥꯏꯌꯦ ꯎ
ꯀꯩ ꯇꯧꯔꯝꯃꯤꯅꯣ ꯍꯧꯖꯤꯛ
ꯑꯁ ꯑꯇꯣ ꯄꯩꯁꯥꯗꯤ ꯂꯩꯇꯅꯒ ꯄꯣꯠ ꯆꯩꯩ ꯂꯩꯅꯕ ꯂꯤꯁ ꯏꯊꯣꯛꯏ
ꯑꯣ ꯀꯔꯤ ꯄꯣꯠ ꯂꯩꯒꯦ ꯇꯧꯕꯅꯣ
ꯑꯩ ꯀꯣꯔꯦꯁꯀꯤ ꯕ꯭ꯂꯦꯛ ꯂꯩꯇꯦ ꯍꯥꯏꯗꯅ ꯑꯗꯨꯒꯤ
ꯂꯩꯗ꯭ꯦꯔꯤꯕꯣꯅ
ꯉꯥꯏꯗꯗ
ꯁꯇꯒꯨꯝꯕ ꯖꯂꯥꯏ ꯆꯜꯣ ꯅ ꯀ ꯀꯩꯅꯅ ꯀꯂꯦꯖ
ꯁꯠꯇꯦ ꯅꯃꯜ ꯂꯩ ꯑꯩ ꯗꯥꯎꯗ ꯁꯨꯡ ꯐꯠ ꯐꯠꯇꯕ ꯑꯩ ꯈꯣꯏꯇꯧ ꯁꯧꯍꯟꯅꯤꯡꯉꯦ ꯑꯩꯅ ꯆꯄꯜ ꯑꯃ ꯂꯩꯔꯦ ꯈꯔ ꯇꯥꯡꯉ ꯂꯩ ꯂꯣꯏꯔꯕ ꯃꯇꯨꯡꯁꯤꯗ ꯍꯣꯡꯅ ꯑꯣꯐꯔ ꯊꯥꯔꯛꯑꯦ ꯍꯥꯏꯕ
ꯀꯌꯥꯝꯃꯨꯛ ꯑꯣꯐꯔ ꯊꯥꯏꯕ
ꯑꯩ ꯂꯤꯁꯤꯡ ꯑꯃ ꯆꯅꯤꯒꯤ ꯂꯩꯕꯗꯣ ꯍꯧꯖꯤꯛ ꯂꯤꯁꯤꯡ ꯆꯅꯤꯄꯥꯜ ꯆꯅꯤꯄꯜꯒꯤ ꯑꯃꯨꯛ ꯑꯣꯐꯔ ꯊꯥ ꯂꯩꯔꯦ ꯑꯗꯨꯒ ꯁꯇꯤꯟꯁꯤꯅ ꯑꯃꯨꯛ ꯑꯅꯧꯕ ꯂꯩꯔꯦ ꯑꯗꯨꯗꯨꯒ ꯑꯃꯨꯛ ꯑꯃꯨꯛ ꯍꯧꯖꯤꯛ ꯊꯦꯛꯀꯣꯏ ꯅꯀꯣꯏ ꯅꯨꯡꯁꯤꯠ ꯅꯣꯡ ꯆꯨꯔꯛꯄꯗ ꯇꯧꯕ ꯐꯖꯅ ꯄꯥꯏꯕ ꯉꯝꯗꯕꯗꯣ ꯅꯣꯠ ꯅꯣꯠ ꯂꯥꯎꯕꯗꯣ ꯑꯃꯨꯛ ꯑꯣꯏꯔꯦ ꯈꯪꯗꯦ ꯑꯩꯅ ꯇꯧꯕ ꯊꯕꯛꯁꯦ ꯁꯨꯡꯉꯥꯏ ꯑꯣꯏꯗ ꯍꯥꯏꯕ ꯀꯩꯗꯧꯔꯤꯕꯖꯥꯠꯅꯣ
ꯐꯖꯅ ꯈꯜꯂꯒ ꯇꯧꯕ ꯌꯥꯗ꯭ꯔꯣ ꯑꯩꯈꯣꯏ ꯇꯦꯔꯦꯁ ꯀꯔꯤꯉꯕ
ꯑꯩꯈꯣꯏ ꯃꯁꯦꯟ ꯒꯤꯐ ꯄꯤꯅꯕꯗꯣ
ꯎꯝ
ꯂꯤꯞꯁꯇꯤꯛꯇꯨ ꯀꯅꯥꯅꯣ ꯂ ꯄꯤꯔꯛꯄꯗꯣ ꯑꯣ ꯏꯃꯥ ꯃꯈꯥ ꯂꯩꯀꯥꯏꯒꯤ ꯃꯤꯗꯨꯔꯥ
ꯑꯥꯎ ꯑꯗꯨꯅ ꯄꯤꯕ
ꯇꯇꯩ ꯃꯗꯨ ꯑꯕꯨ ꯁꯨꯡꯉꯜꯗꯦ ꯀꯩꯅꯅ
ꯃꯇꯆꯨꯁꯨ ꯌꯥꯝ ꯐꯖꯗꯕꯅꯦ
ꯇꯩ ꯇꯩꯨ ꯇꯩꯔ ꯂꯔꯦ ꯁꯨꯝ ꯇꯨꯝ ꯇꯨꯝꯃ ꯌꯥꯗ
ꯎꯝ ꯅꯕꯣꯛꯅ ꯀꯔꯤ ꯀꯩꯅꯅꯨꯡ ꯈꯪꯗꯦꯅꯦ ꯅꯣꯟ ꯃꯆꯥꯗꯣ
ꯈꯔ ꯄꯤꯁꯜꯂꯛꯑꯣꯀꯣ ꯍꯥꯏꯔꯒ ꯅꯕꯨꯛꯇꯣ ꯑꯩꯅ ꯃꯤꯉꯣꯟꯗ ꯄꯤꯊꯣꯛꯈ꯭ꯔꯕꯅꯦ
ꯍꯧꯁ ꯏꯅꯥꯎꯄꯤꯤꯅ ꯂꯧꯣꯛꯈ꯭ꯔꯦꯗ
ꯍꯥꯏꯗꯤ ꯑꯩꯗꯣ ꯀꯔꯤ ꯂꯩꯇ ꯑꯩꯁꯨ ꯅꯨꯡ ꯃꯆꯥ ꯃꯁꯨꯗꯤꯤ ꯃꯌꯥꯝ ꯂꯩꯕ ꯑꯗꯨꯒꯤꯅꯦꯕ ꯔ ꯇꯥꯗꯕ ꯍꯟꯅ ꯑꯩꯗꯤ ꯇꯩꯕ ꯈꯣꯠꯄꯒꯤ ꯌꯥꯝ ꯄꯥꯝꯖꯕꯗꯣ
ꯎꯝ
ꯅꯪ ꯃꯤꯡꯁꯦꯟꯅꯤ ꯀꯗꯥꯏ ꯊꯝꯈ꯭ꯔꯦ
ꯑꯩꯉꯣꯟꯗ ꯂꯩꯌꯦꯦ
ꯃꯐꯝ ꯈꯨꯗꯤꯡ ꯄꯨꯔꯒ ꯌꯦꯡꯉꯣꯟ ꯅ ꯃꯥꯏ ꯂꯝꯕꯤꯠ ꯀꯔꯤ ꯑꯁꯣꯏ ꯇꯨ ꯌꯥꯝꯛ
ꯅꯣꯏ ꯅꯪꯒꯤ ꯃꯤꯡꯁꯤꯁꯨ ꯗꯤꯁꯐꯤꯒꯔ ꯇꯧꯋꯤꯅ ꯑꯃꯗꯅ ꯌꯥꯝ ꯆꯥꯎꯋꯤ ꯑꯃꯗꯅ ꯌꯥꯝ ꯄꯤꯛꯏꯦ
ꯑꯆꯕꯗꯨꯅꯅꯦ ꯅꯪꯒꯤ ꯃꯅꯨꯡ ꯌꯧꯅ ꯎꯅꯕꯅꯦ ꯑꯄꯤꯛꯄꯗꯨꯅꯅꯦ ꯄꯨꯂꯞ ꯎꯅꯕꯅꯦ ꯑꯗꯨꯨꯁꯄꯤꯈꯥꯏ ꯅꯠꯇꯦ ꯊꯣꯏꯀꯦ ꯈꯜꯂꯒ ꯎꯝ ꯃꯁꯤ
ꯑꯗꯨꯝ ꯂꯝꯕꯤ ꯀꯩꯀꯥ ꯆꯠꯄ ꯀꯥꯟꯗꯗꯤ ꯁꯤꯖꯤꯟꯅꯩꯌꯦ ꯌꯥꯝꯅ ꯂꯝꯕꯤꯒꯨꯝꯕ ꯆꯠꯄꯗꯤ ꯀꯣꯏꯕ ꯀꯩꯅꯣ ꯊꯣꯛꯂꯛꯑꯦ ꯔꯦꯟꯕꯣ ꯊꯣꯛꯂꯛꯑꯦ
ꯍꯧꯖꯤꯛꯀꯣ
ꯑꯥꯎ ꯑꯍꯥꯎꯁꯨ ꯐꯖꯩꯌꯦ ꯍꯟꯗꯛꯀꯤ ꯑꯍꯥꯟꯕꯅꯦ ꯎꯔꯤꯁꯦ ꯅꯥꯏ ꯄꯥꯏꯣ ꯀꯣ ꯑ ꯄꯥꯏ
ꯐꯠꯇꯣ ꯀꯥꯞꯇ ꯌꯥꯝꯅꯤ ꯑꯃ
ꯎꯝ
ꯀꯔꯤ ꯊꯕꯛ ꯇꯧꯔꯤꯅꯣ ꯇꯥꯕ꯭ꯔꯣ
ꯇꯥꯏꯌꯦ ꯇꯥꯏꯌꯦ
ꯑꯩ ꯐꯣꯇꯣ ꯑꯃ ꯊꯥꯔꯛꯀꯦ ꯌꯦꯡꯉꯨꯀꯣ
ꯎꯝ ꯌꯦꯡꯉ ꯂꯣꯏꯔꯦ ꯀꯩꯅꯣ
ꯎꯝ ꯌꯦꯡꯉꯣ ꯑꯁ ꯌꯥꯝ ꯐꯖꯩꯌꯦ
ꯍꯀꯣ ꯁꯤ ꯁꯤꯉꯇꯦ
ꯍꯕꯣ
ꯌꯦꯡꯉꯣ ꯊꯥꯈꯤꯕꯈꯤꯕꯅꯦ
ꯎꯝ
ꯎ
ꯑꯩ ꯐ꯭ꯔꯣ ꯌꯦ ꯂꯩ ꯑꯗꯨꯅꯤ
ꯑ ꯋꯥꯀꯤ ꯆꯠꯂꯔ ꯀꯥꯏꯅ ꯋꯥꯋꯀꯤꯡ ꯆꯦꯟ ꯈꯥꯏꯔꯨꯗ꯭ꯔꯥ ꯀꯩꯅꯣ
ꯑꯁꯤ ꯌꯥꯝꯕꯖꯥꯏꯌꯦ ꯑꯍꯁ
ꯅꯣꯏ ꯁꯨꯃꯥꯡꯗ ꯊꯣꯛꯂꯛꯏꯔꯣ ꯍꯥꯏꯁꯦ
ꯇ꯭ꯔꯦꯁ ꯃꯊꯛꯇ ꯂꯦꯞꯄ
ꯑꯥ
ꯑꯗꯨꯒꯤ ꯎꯕꯅꯤꯗ
ꯎꯝ
ꯑꯦ
ꯑ
ꯅꯣꯡ ꯃꯪꯕ꯭ꯔꯣ ꯉꯁꯤꯗꯤ ꯅꯣꯏꯔꯣꯝꯗ
ꯎ ꯌꯥꯝ ꯐꯖꯩꯌꯦ ꯅꯪ ꯀꯦꯃꯦꯔꯥꯁꯦ ꯌꯥꯝ ꯐꯖꯩꯌꯦ
ꯑꯩ ꯀꯦꯃꯦꯔꯥꯗꯨ ꯑꯁ ꯑꯩ ꯀꯦꯃꯦꯔꯥꯁꯨ ꯐꯖꯗ꯭ꯔꯦꯗ ꯍꯟꯗꯛ ꯃꯔꯛꯁꯦ ꯑꯁꯦꯡꯕꯗꯅ ꯍꯦꯟꯅ ꯐꯖꯩꯌꯦ
ꯑꯣ
ꯑꯩꯅ ꯍꯧꯖꯤꯛ ꯂꯩꯔꯤꯕ ꯃꯐꯝꯁꯦ ꯎꯝ ꯀꯩꯅꯣ ꯆꯩꯔꯥꯎ ꯆꯤꯡꯗꯣ ꯑꯗꯨꯁꯨ ꯑꯗꯨꯁꯨꯣ ꯐꯖꯪ ꯎꯦ
ꯀꯔꯤ ꯍꯥꯂ
ꯆꯩꯔꯥꯎ ꯆꯤꯡꯗꯣ ꯑꯗꯨꯁꯨ ꯀꯩꯅꯣ ꯑꯩꯈꯣꯏ ꯑꯩꯅ ꯍꯧꯖꯤꯛ ꯂꯩꯔꯤꯕ ꯃꯐꯝꯗꯒꯤ ꯑꯗꯨꯝ ꯐꯖꯅ ꯎꯌꯦꯕ
ꯅꯪ ꯀꯩꯅꯣ ꯇꯧꯔꯨꯁꯨꯗꯅ ꯆꯩꯔꯥꯎ ꯆꯤꯡ ꯑꯗꯨ ꯆ ꯀꯥꯊꯣꯛꯑꯨꯗꯅ
ꯎ ꯅꯪ ꯐꯂꯛꯄ ꯆꯥꯠ ꯆꯁꯦ ꯑꯩ ꯈꯟꯂꯗꯤꯤ ꯆꯠꯄ ꯊꯂꯕ ꯄꯤꯅꯥ
ꯆꯆꯥꯦ ꯆꯥꯆꯦ
ꯎꯝ ꯎꯝ
ꯣꯏꯅꯌꯥꯝꯌꯥꯝꯁꯦ
ꯑꯩ ꯊꯣꯛꯄꯗ ꯆꯠꯁꯦꯀꯣ ꯑꯗꯨꯗꯤ ꯑꯩ ꯊꯣꯛꯄꯗ ꯆꯠꯁꯦ
ꯍꯣꯏ ꯆꯠꯁꯦ ꯐꯗꯦꯖꯔ
ꯅꯣꯏꯒꯦ ꯀꯩꯅꯗꯦ ꯅ ꯃꯃꯥꯕꯥꯗꯤ ꯍꯅꯤꯡꯈ꯭ꯔꯕꯣ
ꯁꯤꯗ ꯉꯁꯤ ꯂꯩꯔꯅꯤ ꯍꯥꯏꯌꯦ
ꯃꯁꯤꯒꯤ ꯑꯣꯏꯅ
ꯎꯝ
ꯎꯝ
ꯃꯌꯨꯝ ꯄꯨꯂꯞ ꯌꯦꯡꯒꯨꯝꯕ ꯆꯠꯇꯧ ꯃꯥꯜꯂꯦ
ꯎ ꯆꯠ ꯏꯟꯁꯥꯡ ꯑꯍꯥꯎꯕ ꯆꯥꯔ ꯂꯩꯊꯣꯛꯑꯣ
ꯄꯠꯅ
ꯌꯦꯟꯖꯥꯡ ꯑꯍꯥꯎꯕ ꯆꯥꯔ ꯂꯩꯊꯣꯛꯑꯣ ꯍꯥꯏꯕ
ꯑꯁ ꯑꯗꯨ ꯁꯣ ꯄꯩꯁꯥꯅꯤ
ꯍꯥꯏꯔꯨꯕ ꯌꯥꯗꯦ ꯄꯩꯁꯥ ꯉꯥꯛꯇ
ꯑꯩꯒꯤ ꯄꯩꯁꯥꯗꯨꯅ ꯂꯧꯕ ꯆꯠꯂꯁꯤꯔ ꯍꯪꯅ
ꯅꯪꯗꯤ ꯀꯩꯒꯤꯅꯣ ꯖꯤꯄꯤ ꯄꯥꯏꯗ꯭ꯔꯤꯗꯣ
ꯑꯩ ꯑꯦ ꯇꯤ ꯑꯦꯝ ꯁꯦꯝꯗ꯭ꯔꯤꯌꯦ
ꯑꯦ ꯀꯩꯅꯣ ꯍꯥꯏꯁꯤꯕꯣ ꯏꯆꯥꯎ ꯆꯥꯎꯈꯩ
ꯑꯩ ꯍꯟꯗꯛ ꯑꯅꯧꯕ ꯕꯦꯒ ꯑꯃ ꯍꯥꯡꯁꯤ꯭ꯔꯥ ꯈꯟꯕ ꯈꯪꯗꯦ ꯦꯟꯗꯗ
ꯍꯥꯎ ꯑꯃꯃ ꯍꯥꯎ
ꯅꯪ ꯀꯔꯤꯔꯤꯕꯅ ꯍꯥꯟꯗ
ꯑꯦꯁ ꯕꯤ ꯑꯥꯏ
ꯎꯝ ꯑꯗꯨ ꯁꯤꯖꯤꯟꯅꯕ ꯅꯨꯡꯉꯥꯏꯕ꯭ꯔꯣ
ꯎꯝ ꯃꯣꯏ ꯑꯦ ꯇꯤ ꯑꯦꯝ ꯀꯩꯀꯥ ꯁꯠꯄꯁꯦ ꯃꯣꯏ ꯃꯁꯥꯒꯤ ꯗꯗꯒꯤꯠ ꯇ꯭ꯔꯗꯤ ꯃꯤ ꯌꯥꯗꯦ
ꯑꯣ
ꯃꯤꯒꯤꯗꯒꯤ ꯁꯠꯂꯗꯤ ꯄꯩꯁꯥ ꯂꯧꯒꯗꯣꯏꯅꯤ ꯅꯉꯣꯟꯗ ꯄꯩꯁꯥ ꯀꯛꯈꯤꯗꯣꯏꯅꯦ
ꯎꯝ ꯔꯣꯗꯥ
ꯈꯪꯒꯦ ꯃꯣꯏꯒꯤꯗꯤ ꯑꯩꯈꯣꯏꯒꯤꯗꯤ ꯑꯩꯈꯣꯏꯒꯤ ꯑꯦꯇꯤ ꯑꯦꯝꯗꯣ ꯑꯩꯈꯣꯏꯒꯤ ꯕꯨꯠꯇ ꯈꯛꯇ ꯁꯠꯀꯗꯕꯅꯦ ꯃꯤꯒꯤ ꯕꯨꯠꯇ ꯁꯠꯄ ꯌꯥꯗꯦꯕ ꯃꯤꯒꯤ ꯕꯨꯠꯇ ꯁꯠꯂꯗꯤ ꯄꯩꯁꯥ ꯇꯤꯡꯉꯦ ꯂꯨꯄꯥ ꯌꯥꯡꯈ ꯌꯥꯩꯒꯨꯝꯕ ꯀꯨꯟꯒꯨꯝꯕ ꯀꯛꯍꯧꯔꯅꯤ ꯑꯦꯀꯥꯎꯟꯗ
ꯕꯤꯔꯅꯤ
ꯎꯝ ꯎꯝ
ꯀꯩꯅꯣ ꯑꯦ ꯇꯤ ꯑꯦꯝ ꯑꯦꯄ꯭ꯂꯥꯏ ꯇꯧꯕꯗꯣ ꯃꯇꯝ ꯀꯨꯏꯅ ꯆꯠꯄ꯭ꯔꯣ
ꯆꯠꯇꯦ ꯍꯞꯇꯥ ꯑꯃꯒꯝꯕ
ꯑꯗꯣ ꯀꯩꯅꯣꯗꯣ ꯑꯦꯄ꯭ꯂꯤꯀꯦꯁꯟꯒꯨꯝꯕ ꯏꯖꯔ ꯑꯩꯈꯣꯅ
ꯄꯤꯕ꯭ꯔꯥ ꯍꯣꯏ ꯑꯦ ꯇꯤꯦꯝ ꯂꯧꯖꯔꯒꯦ ꯑꯦ ꯇꯤ ꯑꯦꯝ ꯁꯦꯝꯕꯤꯔꯣꯅ ꯑꯗꯨꯃꯥꯏꯅ ꯇꯧꯔꯒ ꯂꯧꯖ ꯂꯧꯕ꯭ꯔ ꯀꯩꯅꯣꯝ ꯇꯧꯋꯤ
ꯎꯝ ꯀꯃꯥꯏ ꯀꯃꯥꯏꯅ ꯇꯧꯕꯖꯥꯠ ꯂꯧꯣ ꯈꯐꯝꯗꯕ ꯍꯟꯗꯛ ꯇꯧꯔꯨꯔꯨꯁꯤꯔꯥ ꯈꯟꯕꯅꯦ ꯅꯪ ꯅꯍꯥꯟ ꯏꯁꯀꯣꯂꯥꯔꯁꯤꯞꯀꯤ ꯀꯩꯅꯣ ꯇꯧꯕꯗꯣ ꯑꯗꯨꯝ ꯑꯦ ꯇꯤ ꯑꯦꯝ ꯑꯩꯒꯤ ꯂꯣꯏꯅ ꯂꯧꯊꯣꯛꯄ꯭ꯔꯣ
ꯍꯥꯥ
ꯅꯪ ꯅꯍꯥꯟ ꯏꯁꯀꯣꯂꯥꯔꯁꯤꯞ ꯑꯃ ꯇꯧꯕꯗꯣ
ꯎꯝ
ꯑꯗꯨ ꯆꯪꯕꯗꯣ ꯑꯦ ꯇꯤ ꯑꯦꯝꯗ ꯂꯣꯏꯅ ꯂꯧꯊꯣꯛꯄ꯭ꯔꯣ
ꯑꯁ ꯑꯩꯗꯤ ꯑꯦ ꯇꯤ ꯑꯦꯝꯒ ꯗ꯭ꯔꯒꯥꯔ ꯇꯥꯗꯦꯗ
ꯑꯩꯅ ꯍꯥꯢꯗꯤ ꯅꯪ ꯄꯩꯁꯥ
ꯐꯣꯟꯗ ꯐꯣꯟꯗꯒꯤ ꯐꯣꯟꯗꯒꯤ ꯊꯥꯗꯣꯛ ꯊꯥꯖꯤꯟ ꯇꯧꯔꯒ ꯂꯣꯏ ꯂꯣꯢꯑ꯭ꯔꯦ ꯀꯩꯅꯣ
ꯎꯝ... ꯄꯩꯁꯥ ꯆꯪꯕꯗꯣ ꯍꯥꯏꯕꯅꯤꯗ ꯑꯩꯅ ꯍꯥꯏꯕꯗꯤ
ꯐꯣꯟꯗꯒꯤ ꯊꯥꯗꯣꯛ ꯊꯥꯖꯤꯟ ꯇꯧꯔꯒ ꯂꯣꯏꯒ꯭ꯔꯦ ꯍꯥꯏꯕ ꯃꯤꯉꯣꯟꯗ ꯊꯥꯗꯣꯛꯈ꯭ꯔꯒ ꯑꯆꯥꯄꯣꯠ ꯂꯩꯕ꯭ꯔꯥ ꯀꯩ ꯀꯩ ꯂꯩꯕꯅꯣ ꯇꯧꯔꯒ ꯂꯣꯏꯒ꯭ꯔꯦ ꯍꯥꯏꯕ
ꯑꯣ ꯀꯦꯁ ꯑꯣꯏꯅ ꯀꯩꯅꯣ ꯂꯧꯊꯣꯛꯇ꯭ꯔꯦ ꯅꯪ
ꯎꯝ ꯂꯧꯊꯣꯛꯇ꯭ꯔꯦ
ꯑꯗꯨꯝꯅ ꯐꯔꯦꯗ ꯊꯕꯛ ꯑꯗꯨꯅ ꯎꯝ ꯃꯇꯝ ꯈꯔ ꯑꯃꯨꯛ ꯂꯩꯔꯗꯤ ꯏꯪꯊꯝꯊꯥ ꯑꯃꯨꯛ ꯆꯪꯉꯛꯑꯅꯤꯅꯦ
ꯎ ꯏꯪꯊꯝꯊꯥ ꯆꯪꯉꯗꯤ ꯑꯩ ꯁꯝ ꯁꯝ ꯑꯩ ꯁꯝꯁꯨ ꯁꯥꯛꯉꯛ ꯑꯅꯤ ꯌꯥꯝ ꯍꯔꯥꯎꯋꯦ
ꯁꯥꯡꯉꯣ ꯁꯥꯡꯍꯜꯂꯣ ꯍꯟꯗꯛꯇꯤ ꯌꯥꯝꯅ
ꯅꯣꯏ ꯅꯣꯏ ꯁ꯭ꯋꯥꯏꯗ ꯊꯕꯛ ꯀꯨꯝꯕ ꯁꯨꯕ ꯂꯩꯕ꯭ꯔꯣ
ꯍꯥꯥ
ꯊꯕꯛ ꯁꯨꯕꯒ ꯂꯩꯕ꯭ꯔꯣ
ꯍꯧꯖꯤꯛ꯭ꯔꯣ ꯍꯣꯏ ꯊꯕꯛ ꯁꯨꯅꯔꯤꯌꯦ ꯁ꯭ꯋꯥꯏꯗ
ꯑꯣ ꯅꯪꯒꯤ ꯀꯩꯅꯣꯗꯣ ꯂꯣꯏꯔꯦ ꯍꯥꯏꯕꯀꯣ ꯉꯁꯤꯅ ꯉꯁꯥꯏꯅ
ꯎꯝ ꯎꯝ
ꯎꯝ ꯀꯅꯥ ꯀꯅꯥ ꯇꯧꯔꯕ ꯅꯪꯗꯤ
ꯑꯁ ꯑꯔꯩꯕꯒꯩ ꯇꯧꯊꯕꯅꯤ ꯀꯩꯅꯣ ꯑꯩꯅ ꯍꯦꯛꯇ ꯍꯥ ꯉꯁꯤꯗꯤ ꯂꯣꯏꯗꯕ ꯌꯥꯗꯕꯤ ꯇꯧꯔꯒ
ꯍꯌꯦꯡꯁꯦ ꯀꯩꯅꯣ ꯅꯨꯃꯤꯠ ꯃꯥꯜꯂꯦꯀꯣ ꯉꯁꯤ ꯇꯧꯗꯧ ꯃꯥꯟꯗꯦꯀꯣ ꯑꯃꯗꯣ
ꯍꯌꯦꯡ ꯇꯧꯗꯣꯏꯅꯦ ꯑꯗꯨꯗꯨꯅ ꯉꯁꯤ ꯂꯣꯏꯅ ꯇꯧꯊꯣꯛꯑꯣ
ꯄꯨꯡ ꯀꯌꯥꯗ ꯇꯧꯗꯣꯏꯖꯥꯠꯂꯣ
ꯅꯨꯡꯊꯤꯜꯗꯒꯤ ꯍꯧꯔꯛꯑꯅꯤ ꯑꯗꯨꯕꯨ ꯍꯌꯦꯡꯗꯤ ꯄꯥꯔꯔꯣꯏꯕ
ꯎꯝ ꯍꯌꯦꯡ ꯍꯦꯛ ꯀꯩꯅꯣ ꯇꯧꯕ ꯀꯥꯟꯗꯗꯤ ꯂꯧꯊꯣꯛꯄꯗꯤ ꯌꯥꯗꯦ ꯍꯥꯏꯌꯦꯀꯣ
ꯎꯝ
ꯅꯨꯃꯤꯠ ꯀꯌꯥꯃꯨꯛ ꯆꯪꯗꯣꯏꯖꯥꯠꯂꯥ ꯑꯗꯨꯅ
ꯅꯣꯡꯃ ꯈꯇꯪ
ꯑꯣ ꯈꯪꯗ꯭ꯔꯦꯅꯦ ꯍꯧꯖꯤꯛꯇꯤ ꯀꯩ ꯊꯕꯛ ꯇꯧꯔꯤꯅꯣ
ꯇꯨꯝꯃꯝꯕꯅꯦ ꯑꯗꯣ ꯍꯧꯒꯠꯂꯦ ꯀꯣꯏꯆꯠ ꯀꯣꯏꯆꯠ ꯆꯠ ꯁꯥꯟꯅꯔꯤ ꯑꯩꯒꯤ ꯀꯥ ꯃꯅꯨꯡꯁꯤꯗ
ꯑꯣ
ꯑꯩꯗꯣ ꯄꯤꯁꯨꯝ ꯐꯣꯏꯅꯤꯡꯕ ꯀꯪꯗꯦ ꯑꯩ ꯍꯥꯟꯅ ꯐꯣꯏꯑꯕꯀꯣ ꯏꯁꯥ ꯏꯇꯣꯝꯇ ꯑꯗꯨꯗ ꯑꯩꯅ ꯍꯥꯟꯅ ꯢꯁꯥ